ꯑ ꯇꯥꯔꯕꯣ ꯢꯇꯥꯎ
ꯍꯜꯂꯣ
ꯇꯥꯕ꯭ꯔꯣ ꯇꯥꯕꯔꯣ
ꯍꯜꯂꯣ
ꯇꯥꯕ꯭ꯔꯣ ꯇꯥ꯭ꯕꯔꯣ ꯇꯥꯗꯕ꯭ꯔꯣ
ꯑꯣ ꯇꯥꯔꯦ ꯇꯥꯔ ꯇꯥꯔꯦ ꯀꯩꯗꯧꯔꯝꯃꯤꯅꯣ
ꯍꯧꯒꯠꯄꯗ ꯉꯥꯏꯔꯦꯗ ꯉꯔꯥꯡ ꯀꯩꯅꯣ ꯀ ꯌꯥꯝꯒꯨꯠꯂꯕ
ꯅꯦꯠꯁꯦ ꯌꯥꯝ ꯅꯨꯡꯉꯥꯏꯇꯕ ꯃꯥꯜꯂꯦ ꯑꯇꯩꯁꯦ ꯐꯠ ꯐꯠ ꯇꯠꯂꯦ ꯇꯥꯔꯕꯥ
ꯑꯥ ꯇꯥꯕꯤꯕ꯭ꯔꯥ ꯕꯥꯔꯗꯥꯔ
ꯑ ꯇꯥꯔꯦ ꯇꯥꯔꯦ ꯑꯃꯃꯨꯛ ꯇꯠꯄꯅꯤ ꯑꯥꯎ ꯇꯥꯔꯦ ꯇꯥꯔꯦ
ꯎ
ꯀꯩ ꯀꯩꯗꯧꯔꯝꯃꯤꯅꯣ
ꯁꯨꯝ ꯐꯝꯃꯝꯕꯅꯤꯗ ꯍꯧꯒꯠꯄꯗ ꯉꯥꯏꯔꯤ ꯉꯔꯥꯡ ꯕꯣꯜ ꯌꯦꯡꯗ꯭ꯔꯥꯕꯣ
ꯉꯔꯥꯡ ꯌꯦꯡꯉꯤ ꯑꯩꯗꯤ ꯄꯣꯟꯗꯣ ꯍꯥꯞꯄ ꯃꯇꯨꯡꯗ ꯌꯦꯡꯉꯤ ꯁꯦꯝꯃꯤ ꯀꯥꯟꯗ
ꯎꯝ ꯁꯤ ꯉꯔꯥꯡꯗꯤ ꯀꯣꯏ ꯂꯥꯎ ꯂꯥꯎꯅꯕꯗ
ꯆꯥꯗ꯭ꯔꯤꯒꯣ
ꯆꯥꯛ ꯏꯁꯤꯡ ꯆꯥꯗ꯭ꯔꯤ ꯆꯥꯛꯁꯦ ꯑꯌꯨꯛꯁꯤꯗꯤ ꯈꯔ ꯈꯔ ꯊꯦꯡꯅ ꯆꯥꯏꯌꯦ
ꯆꯕꯤꯔꯕꯣ
ꯑꯣ ꯑꯗꯨ ꯊꯣꯡꯕꯗꯤ ꯑꯩꯁꯨ ꯆꯥꯗ꯭ꯔꯤ
ꯆꯗꯔꯤ
ꯊꯣꯡꯕꯗꯤ ꯊꯣꯡꯉꯕꯣ
ꯊꯣꯡꯗ꯭ꯔꯤꯗ ꯆꯥꯛ ꯊꯣꯡꯗꯣꯏꯁꯦ ꯍꯣꯔꯦꯟ ꯄꯨꯡ ꯇꯔꯥꯃꯥꯊꯣꯏ ꯃꯈꯥꯏ ꯑꯗꯨꯋꯥꯏꯗꯒ ꯊꯣꯡꯅꯤ ꯑ
ꯁꯤꯁꯨ ꯑꯗꯨꯃꯥꯏꯅ ꯊꯣꯡꯉ
ꯎꯝ
ꯏ ꯍꯒꯠꯕ ꯀꯣꯏꯗ꯭ꯔꯤ
ꯀꯔꯤ ꯏꯟꯁꯥꯡ
ꯕꯣꯟ ꯍꯧꯖꯤꯛ ꯏꯟꯁꯥꯡ ꯈꯪꯗꯦꯗ ꯀꯔꯤ ꯊꯣꯡꯉꯤꯅ ꯑꯩꯈꯣꯏ ꯑꯩꯈꯣꯏꯗꯤ ꯍꯧꯖꯤꯛꯁꯦ ꯕ ꯂꯩꯕꯅ ꯊꯦꯡ ꯊꯦꯡ ꯑꯗꯨꯝ ꯍꯧꯒꯠꯂꯦꯕ
ꯃꯥꯅꯤ ꯃꯥꯅꯤ
ꯕꯣꯟ ꯂꯣꯏꯔꯕꯨꯗꯤ ꯑꯗꯨꯝ ꯈꯔ ꯉꯟꯕ ꯃꯣꯏ ꯕꯣꯟꯁꯦ ꯇꯥꯏꯃꯤꯡꯁꯦ
ꯑꯥ
ꯃꯣꯏ ꯑꯁꯣꯝꯗꯗꯤ ꯑꯌꯨꯛ ꯑꯣꯏꯗꯣꯏꯅꯦꯕ
ꯍꯣꯏ
ꯑꯩꯈꯣꯏꯒꯤ ꯅꯨꯡꯗꯥꯡꯁꯦ
ꯎꯝ
ꯑꯗꯨꯗꯨꯅ ꯃꯣꯏꯒꯤ ꯌꯨꯝ ꯁꯥꯟꯅꯔꯛꯄꯗꯨꯗꯤ ꯑꯩꯈꯣꯏꯁ ꯑꯍꯤꯡ ꯇꯥꯔꯦ
ꯎꯝ ꯃꯣꯏꯒꯤ ꯑꯌꯨꯛ ꯁꯥꯟꯅꯕꯒ ꯑꯗꯒꯤ ꯒꯤꯗꯤ ꯅꯨꯃꯤꯗꯥꯡ ꯋꯥꯏꯔꯝ ꯁꯥꯟꯅꯕꯒ ꯑꯗ ꯑꯩꯈꯣꯏ ꯁꯣꯝꯗ ꯑꯗꯨꯅ ꯑꯍꯤꯡꯒꯨꯝꯕ ꯅꯣꯡꯉꯥꯜꯂꯝꯗꯥꯏꯒꯨꯝꯕ ꯑꯗꯨꯝ ꯇꯥꯕ
ꯍꯥꯏꯗꯤ ꯃꯣꯏꯒꯤ ꯅꯨꯡꯗꯥꯡ ꯋꯥꯏꯔꯝꯁꯤꯅ ꯑꯃꯛ ꯐꯔꯛ ꯇꯥꯔꯏꯅꯦ ꯑ ꯅꯨꯡꯗꯥꯡ ꯋꯥꯏꯔꯝ ꯍꯥꯏꯗꯤ ꯌꯥꯝ ꯊꯦꯡꯅꯔꯛꯕꯨꯗꯤ ꯑꯩꯈꯣꯏ ꯁꯣꯝ ꯅꯥꯀꯟꯗ ꯍꯨꯝ ꯁ ꯍꯥꯏꯐꯧ ꯃꯔꯤ ꯀꯥꯏꯔꯦ ꯃꯣꯏꯒꯤ ꯄꯨꯡ ꯑꯃ ꯑꯅꯤ ꯈꯏꯗ ꯁꯥꯟꯅꯕꯅꯕꯁꯤꯅ ꯌꯥꯝ ꯐꯔꯛ ꯇꯥꯔꯦ
ꯎꯝ ꯉꯔꯥꯡꯗꯤ ꯑꯁ ꯌꯥꯝ ꯐꯖꯈ꯭ꯔꯦꯕꯣ
ꯑꯧ ꯐꯖꯩꯌꯦ ꯑ ꯑꯁ ꯒꯣꯜꯗꯨ ꯌꯦꯡꯅꯦ ꯑꯍꯥꯟꯕꯗ ꯑꯅꯤ ꯆꯟꯖꯜꯂꯛꯑꯕꯅꯦ ꯑꯗꯤ ꯑꯗꯨ ꯑꯗꯨ ꯇꯧꯔꯦ ꯍꯥꯞ ꯃꯇꯨꯡꯗ ꯉꯥꯛꯇꯪ
ꯍꯟꯗꯣꯔꯛꯀꯅꯤ ꯍꯥꯏꯕꯒꯤ ꯊꯥꯖꯕꯕꯨꯗꯤ ꯂꯩꯕ ꯍꯥꯏꯗꯤ ꯁꯥꯟꯅꯔꯤꯕ ꯈꯨꯁꯥꯟꯅ ꯑꯗꯣ ꯑꯗꯨꯝ ꯑꯔꯖꯦꯟꯇꯤꯅꯥꯅ ꯑꯗꯨꯝ ꯄꯥꯏ ꯂꯩꯔꯦꯅ ꯎꯝ ꯑꯃꯗꯨꯅ ꯀꯩꯅꯣꯗ ꯈꯛ ꯆꯟꯕꯅꯦꯕ ꯀꯥꯎꯟꯇꯔꯒꯨꯝꯕꯗ ꯈꯛꯇꯪ ꯆꯟꯕꯅꯦꯕ
ꯑꯥꯔꯖꯦꯟꯇꯤꯅꯥꯅ ꯕꯣꯜ ꯌꯥꯝ ꯄꯥꯏꯗ ꯉꯔꯥꯡ ꯃꯈꯥꯗ ꯂꯣꯏ ꯁꯥꯟꯅ ꯂꯩꯔꯦꯕ
ꯎꯝ
ꯃꯤꯒꯤ ꯀꯩꯅꯣꯒ ꯌꯥꯝ ꯊꯨꯡꯉꯛꯏꯗꯨꯗꯤ ꯁꯤꯗꯅꯕꯤ ꯑꯩ ꯒꯥꯔꯤꯒ ꯒꯥꯔꯤ
ꯍꯣ ꯑꯩ ꯂꯩꯍꯧꯔꯒꯦ ꯅꯣꯏ ꯆ
ꯃꯌꯥꯝꯒꯤ ꯀꯩꯅꯣꯁꯦ ꯄꯨꯔꯥ ꯁꯦꯝꯕꯁꯦ ꯊꯨꯈ꯭ꯔꯦ
ꯍꯩꯈ꯭ꯔꯕ ꯃꯅꯤꯄꯨꯔꯁꯦ ꯑꯗꯨꯒꯨꯝꯕ ꯁꯦꯝꯕꯩꯗꯤ ꯁꯦꯝꯗꯣꯛ ꯁꯥꯗꯣꯛꯄ
ꯎꯝ ꯃꯥꯅꯤ ꯔꯣꯅꯥꯜꯗꯣꯒ ꯅꯦꯃꯥꯔꯒꯗꯣ ꯆꯠꯂꯝꯃꯒꯦ ꯀꯥꯈꯠꯂꯣ ꯃꯊꯛꯇ ꯇꯣꯡꯉꯁꯤꯅ ꯇꯧꯕꯗꯣ ꯑꯗꯨꯗ ꯃꯦꯁꯤꯅ ꯍꯥꯏꯀꯣ ꯄꯣꯠ ꯄꯣꯠ ꯀꯥꯎꯔꯝꯃꯦ ꯍꯥꯏꯔ ꯆꯦꯟꯈ꯭ꯔꯒ ꯂꯣꯏ ꯆꯠꯂꯝꯃꯣ ꯑꯉꯥꯡ ꯈꯔꯁꯨ ꯊꯥꯔꯛꯀꯦ ꯍꯥꯏꯔꯤ
ꯂꯣꯏꯔꯝꯗꯥꯏꯒꯤ ꯃꯤꯅꯤꯠ ꯇꯔꯥꯃꯉꯥꯃꯨꯛꯈꯛ ꯉꯥꯏꯔꯀꯥꯟꯗꯅꯤ ꯇꯧꯔꯛꯏꯗꯣ
ꯑꯧ ꯃꯥꯅꯤ ꯃꯥꯅꯤ ꯄꯦꯅꯥꯜꯇꯤꯗꯤ ꯑꯁ ꯄꯦꯅꯥꯜꯇꯤꯁꯨ ꯀꯥꯎꯅꯔꯣꯏꯗ ꯃꯤꯅꯤꯠ ꯍꯥꯞꯄꯁꯨ ꯑꯔꯖꯦꯟꯇꯤꯅꯥꯅ ꯑꯗꯨꯝ ꯆꯟꯖꯜꯂꯛꯀꯅꯤꯅ
ꯑꯅꯤꯃꯛꯇꯣ ꯃꯥꯟꯅꯅ ꯁꯥꯟꯅꯕꯗꯣ ꯑꯣꯏꯗ꯭ꯔꯦꯕ ꯑꯃꯗꯨꯅ ꯁꯨꯝ
ꯎꯝ ꯑꯣꯏꯗꯦ ꯎꯝ ꯃꯤꯁꯤ ꯍꯣꯏ ꯑꯍꯟ ꯑꯣꯏꯖꯔꯦ ꯍꯥꯏ ꯋꯥꯅꯤ ꯐꯖꯩꯌꯦꯕ ꯕꯣꯜ ꯈꯨꯁꯥꯟꯅ
ꯐꯖꯩ ꯐꯖꯩ
ꯌꯥꯏ ꯑꯗꯨꯝ ꯕ꯭ꯔꯥꯗꯔꯗꯤ ꯕꯣꯜꯒ ꯁꯥꯟꯅꯕꯤꯔꯛꯄ꯭ꯔꯣ ꯑꯉꯥꯡ ꯑꯣꯏꯔꯤꯉꯩꯗ
ꯁꯥꯟꯅꯔꯛꯑꯦ ꯁꯥꯟꯅꯔꯛꯑꯦ ꯌꯥꯝ ꯌꯥꯝ ꯊꯤꯅ ꯁꯥꯟꯅꯔꯛꯑꯦꯗ ꯑꯗꯨꯝ ꯉꯥꯎꯔꯒ ꯑꯗꯨꯝ ꯂꯥꯛꯄꯅꯦ ꯍꯥꯏꯇꯥꯔꯦ ꯑꯉꯥꯡ ꯑꯣꯏꯔꯤꯉꯩꯗꯒꯤ ꯀꯩꯅꯣꯗ ꯕꯥꯔꯁꯦꯂꯣꯅꯥꯗ ꯉꯥꯎꯔꯒ ꯂꯥꯛꯄ ꯑꯗꯒꯤ
ꯎꯝ
ꯎꯝ
ꯑꯗꯨ ꯃꯇꯝ
ꯀꯣꯏꯕ ꯈꯣꯠꯄ ꯀꯥꯏ ꯀꯥꯏ ꯆꯠꯇꯧꯕ ꯂꯩꯒꯦ ꯀꯥꯏ ꯀꯥꯢ ꯆꯠꯂꯨꯒꯦ
ꯍꯧꯖꯤꯛꯀꯥꯟꯁꯤꯕ꯭ꯔꯣ
ꯎꯝ
ꯍꯧꯖꯤꯛꯀꯥꯟꯖꯤꯗꯤ ꯀꯣꯏꯕ ꯂꯥꯡꯕꯒ ꯆꯠꯇ꯭ꯔꯦꯗ ꯑ ꯃꯔꯛ ꯃꯔꯛꯇ ꯑꯗꯨꯝ ꯈꯔ ꯄꯨꯟꯕ ꯈꯣꯠꯄ ꯅꯠꯇꯅ ꯌꯥꯗ꯭ꯔꯤ ꯏꯇꯥꯎꯗꯤ ꯂꯝ ꯂꯝ ꯈꯔꯗꯤ ꯆꯠꯂꯝꯃꯅꯤ
ꯂꯝꯖꯦ ꯑꯁ ꯑꯗꯨꯗꯨꯅ ꯁꯨꯝ ꯍꯥꯏꯗꯤ ꯀꯩꯅꯣꯒꯤ ꯆꯠꯄꯅꯤꯗꯅ ꯑꯩꯅ ꯍꯥꯏ ꯏꯃꯥꯟꯅꯕꯒꯤ ꯍꯟꯗꯛꯁꯦ ꯂꯧꯈꯣꯏ ꯁ꯭ꯋꯥꯏꯗ ꯁꯨꯝ ꯑ ꯀꯩꯅꯣꯗꯣ ꯔꯝꯔꯤ ꯍꯜꯂꯣ ꯇꯥꯗ꯭ꯔꯕ ꯍꯜꯂꯣ